ꯌꯥꯦꯔ
ꯑ ꯇꯥꯕ꯭ꯔꯣ
ꯀꯥꯏ
ꯀꯩꯅꯣ ꯇꯃꯤ ꯂꯩꯕꯗꯣ
ꯑ
ꯑꯩꯖꯅ
ꯅꯠꯇꯦ ꯏꯌꯥꯝꯕ ꯏꯌꯥꯝꯕꯕꯨ ꯅꯣꯛꯅꯤꯗ
ꯑꯁ
ꯑꯩꯅ ꯐꯣꯟ ꯇꯧꯅꯦꯗꯥ ꯃꯊꯛꯇꯥ ꯀꯈꯠꯄ ꯑꯗꯨ ꯑꯌꯥꯝꯕ ꯍꯥꯟꯅ ꯐꯝꯃꯒ ꯂꯩꯕ ꯏꯕꯥꯅꯤ ꯆꯦꯟꯅꯥ ꯆꯦꯟꯅꯥ ꯑꯅ ꯁꯤꯗꯥꯧꯔ
ꯑ ꯃꯁꯨ ꯇꯧꯕ ꯅꯪꯉꯣꯟꯅꯒꯤ
ꯃꯥꯁꯨ ꯇꯧꯋꯏꯕ
ꯑꯠꯆꯥ ꯑꯠꯆꯥ
ꯑꯩꯅ ꯃꯈꯥ ꯂꯩꯗꯤ ꯃꯥ ꯃꯊꯛ ꯀꯥꯕ
ꯑꯍꯥ ꯍꯥ
ꯑꯗ ꯕꯨꯛꯇꯛꯇꯧ
ꯏꯆꯦ ꯂꯛꯄꯒꯤ ꯏꯆꯦꯜ ꯂꯥꯛꯄꯒꯤ ꯑꯩꯅ ꯃꯊꯛ ꯀꯥꯈꯠꯄ ꯑꯗꯨꯒ ꯃꯥ ꯐꯝꯃꯒ ꯂꯩꯔꯝꯃꯤ ꯑꯗꯨꯗꯒꯤ ꯀꯨꯝ ꯊꯥꯈ꯭ꯔꯦ
ꯑꯥ ꯌꯥꯏ ꯌꯥꯏ ꯃꯦꯃꯣꯔꯤꯅꯤ ꯑꯗꯨ ꯑꯗꯨꯗ ꯑꯩꯈꯣꯏꯒꯤ ꯍꯦꯛ ꯂꯣꯏ ꯑꯩꯈꯣꯏꯒꯤ ꯍꯦꯛ ꯂꯣꯏꯕꯗ ꯑꯗꯨ ꯅꯤꯡꯁꯤꯡꯉꯒ ꯂꯩꯒꯗꯕꯅꯦ
ꯑꯗꯨꯅꯦ ꯁꯤ ꯂꯣꯏ ꯈꯗꯤ ꯃꯤ ꯃꯌꯥꯝꯁꯦ ꯇꯨꯝꯕ ꯆꯥꯕ ꯈꯪꯪꯉꯔꯣꯏ ꯂꯥꯁꯇ ꯆꯥꯛ ꯊꯣꯡꯉꯕꯣ
ꯇ ꯐꯣꯡꯒꯦꯗꯔ ꯂꯩꯌꯦ
ꯀꯩ ꯍꯦꯟꯖꯥꯡ ꯊꯣꯡꯒꯦꯔ
ꯏꯟꯁꯥꯡꯗꯤ ꯈꯪꯗ꯭ꯔꯦ ꯁꯤꯁꯦ
ꯈꯪꯗ꯭ꯔꯦ
ꯎꯝ
ꯑꯩꯈꯣꯏꯁꯨꯦ ꯍꯧꯖꯤꯛꯇ ꯊꯣꯡꯕ ꯂꯣꯏꯕꯤꯈ꯭ꯔꯦ
ꯆꯗ꯭ꯔꯍꯤꯀꯣ
ꯎꯝ
ꯑꯣ ꯉꯟꯇꯥ ꯆꯥꯕꯗꯨꯁꯨ ꯐꯠꯇꯦꯗ ꯑꯩꯈꯣꯏꯗꯤ ꯋꯥꯔꯜ ꯀꯥꯞ ꯑꯃ ꯌꯦꯡꯒꯗꯕꯅꯤꯅ ꯊꯦꯡꯅ ꯆꯥꯕ ꯊꯦꯡꯅ
ꯅꯣꯏꯗꯤ ꯄꯨꯡ ꯇꯦꯟ ꯊꯥꯔꯇꯤꯒꯨꯝꯕꯗ ꯆꯥꯗꯤ ꯆꯞ ꯆꯥꯔꯅꯤ
ꯍꯣꯏ ꯑꯗꯨꯅꯦ ꯑꯗꯨ ꯄꯣꯠꯁꯨ ꯉꯥꯏꯕ ꯌꯥꯝ ꯋꯥꯏꯀꯣ
ꯎꯝ ꯈꯪꯗ꯭ꯔꯦ ꯑꯩꯈꯣꯏꯗꯤ ꯌꯦꯡ ꯗꯕꯒꯤ
ꯌꯥꯝ ꯋꯥꯏꯑꯦꯗ ꯕꯥꯔꯣ ꯄꯨꯡ ꯑꯃ ꯄꯨꯡ ꯑꯅꯤ ꯉꯥꯏꯕꯗꯣ ꯄꯨꯡ ꯑꯃ ꯃꯈꯥꯏꯗ
ꯑꯣ ꯁꯤꯌꯦ
ꯄꯩꯁꯥ ꯇꯥꯟꯒꯗꯕꯅꯤ ꯑꯗꯨ ꯃꯃꯥꯡꯗ
ꯃꯤ ꯃꯤꯌꯥꯝ ꯉꯥꯏꯅꯕ ꯑꯩꯈꯣꯏꯁꯨ ꯂꯩꯔꯝꯅꯤ ꯑꯩꯈꯣꯏꯗꯤ ꯑꯗꯨ ꯐꯥꯎꯗꯤ ꯉꯥꯏꯕ ꯉꯝꯖꯗ꯭ꯔꯦ
ꯑꯁ ꯑꯗꯨ ꯑꯗꯨꯐꯥꯎ ꯀꯥꯈ꯭ꯔꯗꯤ ꯃꯤꯗꯣ ꯍꯦꯟꯅ ꯍꯦꯟꯅ ꯌꯥꯝꯃꯅꯤꯍꯦ
ꯎꯝ ꯇꯧꯔꯝꯅꯤ ꯗꯤꯜ ꯂꯦꯜꯂꯝꯅꯤ ꯃꯤ ꯈꯨꯗꯤꯡꯃꯛ
ꯑꯩꯈꯣꯏꯗꯤ ꯑꯍꯤꯡꯒꯤꯗꯃꯛ ꯅꯨꯡꯊꯤꯟꯜ ꯐꯖꯅ ꯇꯨꯝꯈ꯭ꯔꯦ
ꯑꯩꯈꯣꯏꯗꯤ ꯅꯨꯡꯊꯤꯜ ꯇꯨꯝꯃꯁꯨ ꯑꯃꯨꯛꯀ ꯇꯨꯝꯕ ꯃꯇꯝ ꯌꯧꯔꯛꯑꯀꯗꯤ ꯎꯄꯥꯏ ꯂꯩꯇꯦ ꯑꯗꯨꯝ ꯎꯏꯊꯈ꯭ꯔꯦ
ꯑꯁ ꯑꯩꯈꯣꯏꯗꯤ ꯇꯨꯝꯒꯦ ꯑꯗꯨꯝ ꯃꯤꯗꯨꯗꯤ ꯇꯨꯝꯅꯤꯡꯕ ꯈꯔꯗꯤ ꯐꯥꯎꯋꯦ ꯑꯗꯨꯕꯨ ꯇꯨꯝꯕ ꯉꯝꯗꯕ ꯑꯃ ꯂꯩꯌꯦꯀꯣ ꯁꯪꯗꯨꯀꯣ
ꯎꯝ
ꯑꯗꯨ ꯇꯧꯕꯅꯤ
ꯌꯦꯡꯉꯣ ꯌꯦꯡꯉꯣ ꯍꯌꯦꯡꯗꯤ ꯄꯨꯡ ꯀꯌꯥꯗ ꯍꯧꯔꯛꯅꯤ
ꯍꯌꯦꯡ ꯍꯌꯦꯡꯗꯨ ꯍꯌꯦꯡ ꯕꯥꯔꯣ ꯃꯈꯥꯏꯗ ꯂꯩꯌꯦ ꯑꯗꯣ ꯍꯟꯆꯤꯠꯀꯤꯗꯨꯅ ꯄꯨꯡ ꯑꯅꯤ ꯃꯈꯥꯏꯅꯦ ꯑꯗꯨꯗꯤ
ꯂꯣꯏꯅ ꯅꯨꯡꯗꯥꯡ ꯅꯨꯡꯗꯥꯡꯗ
ꯑ ꯑꯗꯨ ꯍꯪꯆꯤꯠ ꯍꯟꯆꯤꯠꯀꯤꯗꯤ ꯑꯌꯨꯛꯇ ꯑꯃ ꯂꯩꯕꯅꯦ ꯑꯔꯖꯦꯟ ꯃꯦꯁꯤ ꯈꯣꯏꯒꯤꯗꯨ ꯁꯤꯛꯁ ꯊꯥꯔꯇꯤꯗ ꯂꯩꯕꯅꯦ
ꯎꯝ ꯎꯝ
ꯑꯗꯨꯗꯤ ꯑꯗꯨꯗꯤ ꯌꯦꯡꯕ ꯉꯝꯒꯅꯤꯅ ꯅꯣꯏꯁꯨ
ꯌꯦꯡꯕ ꯌꯥꯏ ꯑꯩꯒꯤ ꯏꯌꯥꯝꯕꯒꯤ ꯐꯣꯟꯗ
ꯆꯥꯛꯈꯨꯝꯗ ꯆꯥꯛ ꯊꯣꯡꯂꯒ ꯑꯗꯨꯝ ꯌꯦꯡꯉꯨꯕ
ꯇꯦꯟ ꯊꯥꯔꯇꯤꯒꯤꯒꯨꯝꯕ ꯅꯥꯏꯟ ꯊꯥꯔꯇꯤꯒꯤꯒꯨꯝꯕ ꯑꯗꯨꯒꯨꯝꯕꯗꯤ ꯌꯦꯡꯉꯤ ꯃꯥꯗꯤ ꯊꯦꯡꯅꯗꯤ ꯌꯦꯡꯗꯦ
ꯑꯣ ꯑꯩꯈꯣꯏꯗꯤ ꯌꯦꯡꯉꯦ ꯃꯦꯠꯁ ꯈꯨꯨꯗꯤꯡ ꯑꯗꯨꯝ ꯌꯦꯡꯉꯤ
ꯕꯣꯅꯦ ꯍꯥꯏꯗꯤ ꯂꯦꯝꯅ ꯊꯥꯕ ꯌꯥꯗꯦꯕ
ꯑꯁ ꯃꯣꯏꯗꯨ ꯅꯣꯡꯃꯗꯤ ꯅꯤꯡꯁꯤꯡꯔꯛꯀꯗꯧ ꯃꯥꯜꯂꯦ ꯑꯩꯈꯣꯏꯕꯨꯁꯨ
ꯑꯁꯤꯒꯤ ꯏꯁꯦꯠ ꯑꯁꯤ ꯀꯥꯎꯝꯗ꯭ꯔꯦꯗ ꯀꯅꯥ ꯀꯅꯥ ꯑꯩꯈꯣꯏ ꯑꯗꯨꯝ ꯋꯥꯔꯜ ꯀꯞ ꯌꯦꯡꯕ꯭ꯔꯥ ꯍꯥꯏꯔꯗꯤ ꯑꯩꯈꯣꯏꯁꯨ ꯌꯥꯎꯗꯧ ꯃꯥꯜꯂꯦꯍꯦ
ꯏꯁꯀ ꯏꯁꯀꯣꯔ ꯀꯥꯔ ꯂꯧꯅꯔꯗꯤ ꯐꯥꯔꯁꯇ ꯇꯥꯔꯒ ꯂꯩꯅꯤ
ꯍꯧꯖꯤꯛꯁꯦ ꯀꯅꯥꯒꯥꯡ ꯄꯩꯁꯥꯒꯤ ꯃꯇꯝ ꯉꯥꯛꯇ ꯑꯣꯏꯈ꯭ꯔꯕꯅꯤꯅ ꯃꯣꯏꯅ ꯄꯩꯁꯥ ꯊꯥꯔꯛꯑꯗꯤ ꯑꯩꯈꯣꯏꯒꯤ
ꯋꯔꯂꯗ ꯀꯞ ꯌꯦꯡꯕꯒꯤꯁꯨ ꯄꯩꯁꯥ ꯐꯪꯉꯗꯤ
ꯑ ꯃꯣꯏ ꯃꯥꯟꯅꯥꯗꯦ ꯑꯩꯈꯣꯏꯅ ꯑꯗꯨꯝ ꯐꯥꯒꯤꯒꯃꯥꯏꯅ ꯍꯥꯏꯔꯗꯤ ꯃꯣꯏ ꯄꯤꯔ ꯊꯥꯔꯛꯀꯅꯤꯁꯦꯡꯃꯛꯀꯣ ꯃꯣꯏ ꯍꯧꯖꯤꯛ ꯃꯤ ꯀꯥꯎꯟꯇ꯭ꯔꯦꯛ ꯑꯥꯔꯀꯣꯏꯒꯨꯝꯕ ꯂꯥꯛꯄ ꯑꯗꯨꯒꯨꯝꯕꯁꯨ ꯃꯣꯏ ꯃꯇꯦꯡ ꯌꯥꯝ ꯄꯥꯡꯕꯅꯦꯕꯀꯣ
ꯎꯝ
ꯑꯩꯈꯣꯏꯒꯤ ꯀꯥꯎꯟꯇ꯭ꯔꯤꯗ ꯅꯣꯏꯒꯤ ꯁꯞꯄꯣꯔꯇꯔꯒꯤ ꯄꯩꯁꯥ ꯊꯥꯔꯛꯑꯣꯏꯔꯗꯤ ꯃꯣꯏ ꯊꯥꯔꯛꯀꯅꯤꯗ
ꯎꯝ ꯏꯟꯗꯤꯌꯥꯗ ꯏꯟꯗꯤꯌꯥꯗ ꯌꯥꯝ ꯌꯥꯝꯕ ꯃꯥꯜꯂꯦ ꯑꯔꯖꯦꯟꯇꯤꯅꯥꯒꯤꯁꯨ
ꯌꯥꯝꯃꯦ ꯑꯥꯔꯖꯦꯟꯇꯤꯅꯥꯒ ꯄꯣꯔꯇꯨꯒꯜꯗꯣ
ꯎꯝ
ꯎ
ꯕꯖꯦꯕꯨꯗꯤ ꯈꯪꯗꯦ
ꯕ꯭ꯔꯥꯖꯤꯜꯗꯤ ꯃꯤꯅ ꯁꯞꯄꯣ꯭ꯔꯠ ꯇꯧꯗ꯭ꯔꯁꯨ ꯃꯤ ꯃꯥꯒꯤ ꯔꯦꯀꯣ꯭ꯔꯠꯇꯤ ꯀꯥꯏꯔꯔꯣꯏꯅ
ꯎꯝ
ꯋꯥꯜ ꯀꯞ ꯈ꯭ꯋꯥꯏꯗꯒꯤ ꯌꯥꯝꯅ ꯂꯧꯕꯗꯣ ꯃꯈꯣꯏꯅꯦꯕ
ꯎꯝ
ꯃꯣꯏ ꯐꯥꯏꯚ ꯇꯥꯏꯝ ꯂꯧꯈꯔꯦ
ꯎꯝ
ꯑꯍꯥ
ꯑꯩ ꯃꯤ ꯊꯕꯛ ꯆꯪꯕ ꯉꯥꯏꯕꯗꯨꯁꯨ ꯋꯥꯏꯍꯦ ꯆꯥꯛ ꯆꯥꯅꯤꯡꯉꯥꯏ
ꯑꯗꯨ ꯃꯤ ꯈꯔꯗꯤ ꯉꯟꯇ ꯉꯟꯇ ꯆꯥꯊꯧꯕꯅꯤꯀꯣ
ꯎꯝ ꯑꯩꯈꯣꯏ ꯏꯅꯥꯎ ꯂꯨꯄꯥ ꯑꯅꯤ ꯊꯕ ꯆꯠꯈꯤꯕ ꯆꯪꯗ꯭ꯔꯤꯌꯦ ꯅꯨꯡꯉꯥꯏꯕ ꯃꯣꯏ ꯆꯪꯉꯗꯤ ꯆꯥ ꯐꯅ
ꯑꯥ
ꯈꯣꯡꯕꯗꯤ ꯂꯣꯏꯐꯦ
ꯑꯗ ꯊꯕꯇꯣ ꯇꯧꯈꯤꯒꯗ꯭ꯔꯥ ꯅꯪ ꯇꯨꯝꯈ꯭ꯔꯒꯦꯔꯣ ꯆꯥ ꯊꯧꯔꯒ
ꯆꯥꯥꯛ ꯆꯥꯔꯒ ꯕꯤꯗꯤꯑꯣ ꯌꯦꯡ ꯌꯦꯡꯒ ꯇꯨꯝꯈ꯭ꯔꯅꯤ ꯗꯥꯏꯔꯦꯛ
ꯑꯁ ꯃꯤꯠꯇꯨ ꯌꯥꯝ ꯅꯨꯡꯁꯤꯕ ꯋꯥꯅꯤꯅꯦ ꯅꯪꯁꯦ
ꯅꯨꯡꯇꯤꯒꯤ ꯔꯣꯇꯤꯟꯅꯤ ꯁꯤ
ꯏꯁ ꯑꯗꯨꯅ
ꯚꯗꯤꯑꯣ ꯌꯦꯡꯉꯅꯤ ꯑꯩꯒꯤ ꯑꯦꯝ ꯕꯤ ꯂꯩꯔꯗꯤ ꯏꯌꯥꯝꯕꯒꯤ ꯍꯣꯁꯄꯣꯠ ꯊꯥꯕꯤꯅꯤ ꯇꯨꯝꯃꯦ ꯂꯣꯏꯔꯦ
ꯑꯣ
ꯍꯣꯔꯦꯟ ꯄꯨꯡ ꯑꯃ ꯑꯅꯤꯒꯨꯝꯕꯗ ꯕꯣꯜ ꯌꯦꯡꯕ ꯈꯣꯏꯅ ꯂꯥꯎꯕꯗꯣ ꯑꯗꯨꯗꯃꯨꯛ ꯈꯤꯖꯤꯛ ꯃꯤꯀꯞ ꯊꯣꯛꯈ꯭ꯔꯅꯤ
ꯑꯗꯒ
ꯐꯣꯟ ꯆꯥ꯭ꯔꯍ ꯇꯧꯕꯤꯔꯅꯤ ꯇꯨꯝꯃꯦ
ꯎꯝ ꯑꯦꯁ ꯅꯍꯥꯟꯗꯒꯤ ꯅꯍꯥꯟ ꯍꯦꯟꯅꯗꯤ ꯉꯁꯤꯗꯤ ꯂꯥꯎꯒꯅꯤꯀꯣ ꯃꯤ ꯃꯥꯒꯤ ꯐꯦꯟꯁꯀ ꯑꯁꯤꯡꯕ ꯂꯩꯔꯗꯤꯀꯣ
ꯑꯁꯤꯗ ꯑꯥꯔꯖꯦꯟꯇꯤꯅꯥ ꯁꯥꯟꯅꯕ ꯈꯨꯗꯤꯡ ꯑꯗꯨꯃꯥꯏꯅ ꯌꯥꯝ ꯂꯥꯎꯋꯦꯕ
ꯍꯣꯏ ꯍꯧꯖꯤꯛ ꯑꯗꯨꯝ ꯇꯧꯕꯅꯦ ꯍꯧꯖꯤꯛ ꯐ꯭ꯔꯥꯟꯁ ꯀꯣꯏꯒꯨꯝꯃꯥ ꯁꯅꯥꯕꯗꯤ ꯃꯤ ꯀꯌꯥ ꯂꯥꯎꯗꯕꯅꯦ
ꯎꯝ
ꯃꯦꯁꯤꯒꯤ ꯃꯦꯁꯤꯒꯤ ꯅꯨꯃꯤꯠꯇꯗꯤ ꯂꯩꯀꯥꯏꯗꯣ ꯐꯖꯅ ꯂꯥꯎꯒꯗꯧ ꯃꯥꯜꯂꯦ ꯍꯟꯗꯛꯀꯤꯗꯤ
ꯂꯥꯎꯅꯔꯒ ꯂꯩꯕꯅꯦ ꯅꯍꯥꯟ ꯑꯩꯖꯨ ꯑꯃꯨꯛꯀ
ꯁꯤꯔꯁꯨ ꯂꯥꯎꯕ ꯉꯝꯔꯁꯨ ꯂꯥꯎꯕ
ꯆꯪꯗ꯭ꯔꯁꯨ ꯂꯥꯎꯕ ꯂꯥꯎꯕꯗꯤ ꯇꯣꯛꯄ ꯌꯥꯗꯦ
ꯑꯁ ꯃꯣꯏꯅ ꯕꯣꯜ ꯄꯥꯏꯔꯒ ꯒꯣꯜ ꯃꯅꯥꯛ ꯆꯠꯈ꯭ꯔꯦ ꯍꯥꯏꯔꯗꯤ ꯂꯥꯎꯕꯗꯣ
ꯎ
ꯑꯍꯟꯈꯣꯏꯗꯤ ꯁꯥꯎꯗꯤ ꯁꯥꯎꯅꯤꯡꯔꯝꯒꯅꯤꯀꯣ
ꯍꯣꯏ ꯊꯥꯏꯅ ꯑꯩ ꯌꯨꯝꯗ ꯂꯩꯔꯤꯉꯩ ꯇꯨ ꯊꯥꯎꯖꯟ ꯑꯥꯏꯇꯤꯟꯒꯤꯗꯨꯗꯤ ꯐꯖꯅ ꯌꯦꯡꯕꯅꯦ
ꯑꯥ ꯍꯣꯏ
ꯑꯗꯨ ꯑꯗꯨ ꯄꯨꯠ ꯄꯨꯊꯣꯛꯅꯔꯒ ꯌꯦꯡꯕꯅꯦ
ꯑꯁ
ꯑꯉꯝꯕ ꯈꯣꯏꯅ ꯑꯗꯨ ꯆꯥꯡꯗꯕ
ꯆꯤꯡꯗ ꯌꯦꯡꯕꯗꯣ ꯃꯍꯥꯎ ꯂꯩꯕꯅꯤꯍꯦ ꯇꯤꯚꯤꯒꯨꯝꯕꯗꯀꯣ ꯃꯤ ꯃꯌꯥꯝ ꯌꯨꯝꯗ ꯐꯝꯔꯒ
ꯇꯤꯕꯤꯗꯥ ꯃꯤ ꯃꯌꯥꯝ ꯌꯦꯡꯉꯒꯥ ꯃꯥ ꯃꯁꯥ ꯃꯁꯥꯒꯤ ꯁꯄꯣꯔꯠ ꯇꯧꯕꯗꯣ ꯌꯦꯡꯅꯔꯒ ꯌꯦꯟ ꯌꯦꯟ ꯂꯧꯊꯣꯛꯅꯔꯒ ꯑꯉꯝꯕ ꯈꯣꯏꯗ ꯌꯦꯟ ꯀꯣꯡꯒꯗꯕ
ꯍꯣꯏ ꯑꯗꯨ ꯐꯣꯟꯒꯨꯝꯕꯗ ꯃꯤ ꯃꯔꯤ ꯃꯪꯉꯥ ꯄꯥꯏꯔꯥ ꯌꯦꯡꯕꯗꯣ
ꯎꯝ
ꯃꯤ ꯃꯤꯈꯔꯒꯤ ꯐꯥꯁ ꯆꯜꯂꯦ ꯃꯤꯈꯔ ꯏꯁ꯭ꯂꯣ ꯆꯠꯂꯦꯀꯣ
ꯎꯝ
ꯑꯗꯨꯗꯣ ꯌꯥꯝ ꯅꯨꯡꯉꯥꯏꯇꯕꯅꯦ
ꯍꯣꯏ
ꯇꯤꯚꯤꯗꯅ ꯕꯦꯁ ꯇꯥꯕꯅꯦ ꯇꯤꯚꯤꯅ ꯑꯔꯤꯕ ꯑꯆꯧꯕ ꯖꯥꯠꯗꯣ
ꯃꯅꯤꯡ ꯇꯣꯡꯊꯣꯛꯄꯗꯣ
ꯍꯣꯏ ꯍꯣꯏ ꯅꯣꯏꯄꯥꯔꯣ ꯌꯥꯗꯕ ꯑꯗꯨ ꯉꯥꯏꯕꯁꯦ ꯏꯟꯇꯔꯦꯁꯅꯤꯍꯦ
ꯑꯗꯨꯃꯥꯏꯅ ꯄꯨꯂꯞ ꯐꯥꯎꯔꯒ ꯌꯦꯡꯕꯗꯨꯅ ꯁꯞꯄꯣ꯭ꯔꯠ ꯇꯧꯕꯁꯨ ꯅꯨꯡꯉꯥꯏ ꯏꯇꯣꯝꯇ ꯌꯦꯉꯒ ꯂꯥꯎꯅꯤꯡꯉꯥꯏꯁꯨ ꯅꯠꯇꯦ ꯂꯥꯎꯗꯕꯁꯨ ꯅꯠꯇꯦ ꯒ꯭ꯌꯥꯟꯃꯦꯟ
ꯍꯣꯏ ꯃꯤꯅ ꯂꯥꯎꯔꯒ ꯑꯗꯨꯝ ꯇꯥꯕ ꯍꯥꯠꯇꯅꯦ ꯑꯗꯨꯗꯤ ꯁꯠ ꯏꯊꯟꯇ ꯉꯧꯕꯒꯨꯝꯅ ꯂꯥꯎꯕꯗꯨ ꯌꯥꯗꯦꯅꯀꯣ
ꯇꯨꯝꯅꯤꯡꯕꯁꯨ ꯐꯥꯎꯗꯕꯅꯤ ꯃꯤ ꯃꯌꯥꯝ ꯌꯦꯡꯉꯗꯤ
ꯍꯣꯏ ꯕꯦꯇꯔꯤ ꯍꯥꯡꯉꯤꯀꯣ ꯑꯁ ꯑꯗꯨ ꯍꯧꯖꯤꯛꯀꯤ ꯍꯧꯖꯤ ꯍꯧꯖꯤꯛ ꯃꯦꯁ ꯂꯩꯕꯁꯤꯡꯗꯨꯗꯤ ꯃꯤ ꯑꯗꯨꯝ ꯌꯦꯡꯒꯅꯤ ꯇꯨꯝꯅꯤꯡꯔꯁꯨꯀꯣ
ꯎꯝ
ꯃꯣꯏꯒꯤꯗꯤ ꯐꯖꯒꯅꯦꯕ
ꯎꯝ
ꯂꯥꯁ ꯗ ꯂꯩꯕ ꯃꯦꯁꯇꯨꯗꯤ ꯅꯣꯏꯁꯨ ꯑꯗꯨꯝ ꯌꯦꯡꯕ ꯉꯝꯒꯅꯤ
ꯐꯥꯏꯅꯦꯜꯗꯗꯤ ꯐꯥꯏꯅꯦꯜꯗꯗꯤ ꯉꯜꯂꯗꯤ ꯌꯦꯡꯉꯅꯤ
ꯍꯧ ꯍꯧꯖꯤꯛ ꯐꯨꯠꯆ ꯑꯩꯈꯣꯏꯗꯤ ꯅꯥꯟꯊꯣꯛꯍꯜꯂꯣꯏ ꯍꯥꯏꯔꯒ ꯐꯥꯏꯅꯦꯜꯗꯗꯤ ꯄꯨꯡ ꯑꯍꯨꯝ ꯇꯥꯔꯁꯨ ꯃꯔꯤ ꯇꯥꯔꯁꯨ ꯉꯥꯏꯒꯅꯤ
ꯇꯨꯝꯅꯤꯡꯉꯁꯨ ꯃꯈꯦꯠ ꯆꯩꯗꯨ ꯃꯤꯠꯇ ꯍꯥꯞꯂꯒ ꯑꯗꯨ ꯍꯥꯞ
ꯑꯁꯤ ꯑꯁ ꯑꯩꯈꯣꯏꯅ ꯍꯣꯠꯅꯕꯁꯤꯡꯗꯨ ꯊꯥꯒꯠꯀꯗꯧꯕꯅꯤꯗ ꯅꯦꯠꯇ ꯃꯣꯏꯁꯨ ꯎꯍꯟꯒꯗꯧꯅꯤꯗ ꯍꯛꯆꯥꯡ ꯁꯣꯟꯊꯕꯁꯤꯡꯗꯨꯀꯣ ꯁꯔꯨꯋꯥꯠꯇ ꯂꯩꯕꯗꯨ
ꯑꯍꯥ ꯍꯥ
ꯅꯣꯏꯒꯤꯗꯃꯛ ꯑꯩꯈꯣꯏ ꯑꯁꯨꯃꯛ ꯑꯁꯤꯃꯛ ꯋꯥꯏ ꯍꯥꯏꯕꯗꯣ
ꯅꯣꯏꯁꯥꯟꯅꯕꯒꯤꯗꯃꯛ ꯑꯁꯤꯃꯛ ꯋꯥꯅ ꯌꯦꯡꯕꯤꯔꯒꯦ ꯍꯥꯏꯅ
ꯍꫭꯏ ꯑꯗꯨ
ꯅꯨꯡꯉꯥꯏꯕꯅꯤ ꯃꯇꯝ ꯃꯇꯝꯒꯤ ꯏꯟꯖꯣꯏꯃꯦꯟꯅꯤꯀꯣ
ꯎꯝ
ꯑꯩꯈꯣꯏ ꯑꯩꯈꯣꯏꯅ ꯑꯍꯟ ꯑꯣꯏꯔꯛꯄ ꯃꯇꯝꯗ
ꯋꯥꯜꯀꯞ ꯂꯣꯏꯔꯁꯨ ꯑꯗꯨꯝ ꯌꯦꯉꯒ ꯂꯩꯅꯤꯀꯣ
ꯍꯣꯏ
ꯑꯩꯈꯣꯏꯅ ꯀꯩꯅꯣ ꯑꯩꯈꯣꯏꯒꯤ ꯑꯍꯟ ꯑꯣꯏꯔꯕ ꯃꯇꯝꯗ ꯑꯉꯥꯡ ꯑꯩꯈꯣꯏꯅ ꯂꯥꯎꯔꯗꯤ ꯑꯩꯈꯣꯏꯗꯤ ꯁꯥꯎꯒꯗꯧ ꯃꯜꯂꯦꯀꯣ
ꯑꯍꯥ ꯍꯥ ꯍꯥ ꯍꯥꯍꯥ ꯀꯥꯛꯁꯤꯅ ꯀꯥꯛ ꯀꯥꯛ
ꯃꯤ ꯃꯤꯈꯣꯏꯗꯒꯤ ꯐꯠꯇꯕꯗꯣ ꯍꯧꯖꯤꯛ ꯑꯩꯈꯣꯏꯒꯤ ꯆꯪꯗ ꯂꯩꯕ ꯃꯤꯅ ꯊꯠꯆꯟ ꯃꯜꯂꯦꯗ ꯑꯍꯪꯈꯣꯏꯁꯨ ꯐꯩꯀꯣ ꯑꯍꯪꯈꯣꯏꯗꯤ ꯑꯩꯈꯣꯏ ꯑꯉꯥꯡ ꯃꯆꯥ ꯑꯩꯈꯣꯏꯅ ꯉꯥꯡꯕꯗꫭ ꯑꯗꯨꯝ ꯇꯥꯏꯌꯦ
ꯑꯩꯈꫭꯏ ꯑꯍꯟ ꯑꯣꯏꯕꯗꯗꯤ ꯌꯥꯝ ꯐꯠꯇꯕꯅ ꯌꯥꯝꯒꯅꯤ
ꯑꯩꯈꯣꯏ ꯑꯍꯟ ꯑꯣꯏꯕꯗꯗꯤ ꯑꯉꯥꯡꯁꯤꯡꯁꯦ ꯄꯨꯔꯥ ꯂꯣꯏꯒꯗꯧ ꯃꯥꯜꯂꯦꯗ
ꯂꯥꯎꯔꯗꯤ ꯈꯨꯅꯤꯡꯅ
ꯗꯤꯁꯐꯤꯒꯔ ꯃꯥꯗ ꯌꯥꯝ ꯌꯧꯒꯗꯧ ꯃꯥꯜꯂꯦ
ꯄꯩꯕꯣ ꯀꯔꯤꯑꯣ
ꯑꯥ
ꯇꯜꯂꯤꯗ ꯑꯍꯟ ꯑꯣꯏꯗꯕꯗ
ꯅ꯭ꯌꯨꯁꯀꯨꯝꯕꯗ ꯌꯥꯝ ꯊꯣꯛꯀꯟꯕꯗꯨꯀꯣ ꯑꯉꯥꯡ ꯐꯨꯕꯒꯤꯗꯣ
ꯍꯧꯖꯤꯛ ꯐꯥꯎꯕ ꯊꯥꯅꯒꯤꯒ ꯌꯥꯝ ꯈꯦꯠꯅꯈ꯭ꯔꯕ ꯀꯥꯟꯁꯤꯗ
ꯌꯥꯝ ꯈꯦꯠꯅꯈ꯭ꯔꯕꯅꯦ ꯍꯧꯖꯤꯛꯀꯤ ꯃꯤꯁꯤꯡꯗꯨ ꯌꯥꯝ ꯋꯥꯡꯈ꯭ꯔꯕꯅꯦ ꯑꯍꯟꯁꯤꯡꯅ ꯌꯥꯝ ꯒ꯭ꯌꯥꯟ ꯇꯥꯈ꯭ꯔꯦꯕ ꯃꯣꯏꯅ
ꯎꯝ
ꯑꯩꯈꯣꯏꯅ ꯃꯣꯏꯕꯨ ꯂꯨꯅ ꯇꯧꯕꯤꯒꯗꯧꯕꯗꯨ ꯃꯣꯏꯗ ꯌꯥꯝ ꯋꯥ ꯍꯟꯈ꯭ꯔꯕꯅꯤ ꯍꯧꯖꯤꯛꯅ
ꯎꯝ
ꯃꯣꯏꯗꯤ ꯑꯩꯈꯣꯏꯕꯨ ꯑꯩꯈꯣꯏ ꯑꯩꯈꯣꯏ ꯃꯁꯥꯅ ꯑꯗꯨꯝ ꯇꯜꯂꯒ ꯆꯥꯕ ꯌꯥꯔꯨꯕ ꯃꯇꯝ ꯐꯥꯎꯁꯨ ꯃꯣꯏꯕꯨ ꯑꯗꯨꯝ ꯎꯝ ꯃꯣꯏꯕꯨ ꯁꯨꯍꯜꯂꯦꯕꯀꯣ
ꯑꯩꯈꯣꯏ ꯊꯕꯛ ꯁꯨꯕ ꯃꯤ ꯈꯣꯏ ꯅꯣꯡꯃꯥ ꯅꯣꯡꯃꯥ ꯁꯨꯕ ꯃꯤꯗꯤ ꯀꯃꯥꯏꯅ ꯁꯨꯔꯣꯏꯔꯅꯦ ꯁꯥꯔꯚꯤꯁ ꯇꯧꯕ ꯃꯤꯐꯥꯎꯁꯨ ꯃꯥ ꯄꯄꯥ ꯐꯥꯎ ꯅꯨꯡꯉꯥꯏꯍꯕ ꯉꯝꯗꯦꯕ
ꯎꯝ
ꯃꯣꯏ ꯅꯨꯄꯤ ꯑꯃ ꯂꯧꯈ꯭ꯔꯗꯤ ꯅꯨꯄꯤ ꯐꯗꯕꯗꯨꯗꯤ ꯇꯣꯉꯥꯟ ꯆꯥꯅꯤꯡꯕ ꯑꯗꯨ ꯈꯛꯇ ꯈꯜꯂꯦꯕ ꯄꯩꯁꯥꯒꯨꯝꯕ ꯃꯇꯦꯡ ꯄꯥꯡꯕꯗꯤ ꯍꯥꯏꯔꯨꯅꯨꯑꯣ
ꯍꯣꯏ ꯑꯃꯨꯔꯥ ꯄꯩꯁꯥ ꯄꯥꯏꯕꯗꯣ ꯑꯣꯏꯅꯤꯡꯉꯤꯀꯣ ꯀꯃꯥꯏꯅ ꯇꯧꯕ꯭ꯔꯥ ꯂꯥꯁꯇ ꯏꯁꯥ ꯐꯥꯎꯕ ꯃꯤꯊꯥꯏ ꯆꯥꯅꯤꯡꯗꯕꯤꯗꯣ ꯇꯣꯛꯂꯒ ꯂꯩꯅꯤꯀꯣ
ꯄꯨꯟꯁꯤꯗ ꯅꯨꯡꯉꯥꯏꯕꯗꯨꯗꯤ ꯑꯁꯃꯥꯏ ꯑꯩꯈꯣꯏꯒꯤ ꯄꯨꯟꯁꯤꯅ ꯅꯨꯡꯉꯥꯏꯕꯅꯤꯗ ꯄꯨꯂꯞ ꯂꯩꯃꯤꯅꯥꯕ ꯌꯥꯝ ꯅꯨꯡꯉꯥꯏꯕꯁꯨ ꯅꯠꯇꯕ ꯋꯥꯕꯁꯨ ꯅꯠꯇꯕꯀꯣ
ꯎꯝ
ꯎꯝ ꯄꯩꯁꯥ ꯄꯥꯏꯕ ꯃꯤꯁꯨ ꯌꯥꯝ ꯅꯨꯡꯉꯥꯏꯕ ꯑꯣꯏꯗꯕꯅꯤꯗ ꯃꯣꯏꯁꯨ
ꯍꯣꯏ ꯈꯪꯗ꯭ꯔꯦ ꯃꯇꯝ ꯃꯇꯝ ꯗꯨꯒꯤ
ꯍꯣꯏ ꯃꯗꯨꯅꯤ
ꯀꯅꯥ ꯈꯪꯕꯅꯣ ꯍꯌꯦꯡꯋꯥꯏ ꯅꯤꯄꯣꯂꯤꯁ ꯑꯣꯏꯔꯣ ꯕꯣꯠ ꯂꯩꯕ꯭ꯔꯥ
ꯆꯥꯛꯊꯣꯅꯤꯉꯥꯏ
ꯑꯗꯨꯒ ꯑꯗꯨꯁꯨ ꯁꯦꯝꯃꯛꯀꯗꯧ ꯃꯥꯜꯂꯦ ꯄꯩꯁꯥꯒꯤ ꯃꯇꯝ ꯑꯣꯏꯈ꯭ꯔꯕꯅꯤꯅꯀꯣ
ꯍꯣꯏ ꯍꯧꯖꯤꯛꯀꯥꯟꯒꯤ ꯑꯉꯥꯡ ꯈꯣꯏꯗꯤ ꯅꯨꯄꯥ